ꯀꯩꯗꯧꯔꯤꯕ ꯅꯪꯗꯤ
ꯐꯝꯕꯅꯦ
ꯑꯁ ꯀꯗꯥꯏꯗꯅꯣ ꯌꯨꯝꯗ ꯑꯣꯏꯕ꯭ꯔꯣ
ꯌꯨꯝꯗ ꯂꯥꯛꯈ꯭ꯔꯦ
ꯀꯩꯗꯧ ꯆꯠꯄ꯭ꯔꯥ
ꯃꯤꯒꯤ ꯂꯧ ꯂꯤꯡꯕ ꯆꯠꯄ ꯑꯥꯏ ꯋꯥꯕꯒꯤ ꯋꯥꯕꯒꯤ
ꯉꯟꯅ ꯂꯥꯛꯑꯦ ꯀꯔꯤꯒꯤꯅꯣ ꯑꯁ ꯍꯣꯔꯦꯟ ꯐꯥꯎ
ꯑꯁ ꯑꯩꯈꯣꯏ ꯌꯥꯝ ꯏꯁꯃꯥꯔꯠ ꯑꯣꯏꯕꯒꯤꯅꯤꯅꯦ ꯀꯔꯤꯔꯥ
ꯑꯁ ꯊꯥꯖꯩ ꯊꯥꯖꯩ
ꯃꯣꯏꯒꯤ ꯂꯧꯁꯨ ꯌꯥꯝꯅ ꯆꯥꯎꯋꯦ
ꯀꯌꯥꯝ ꯁꯨꯕ ꯉꯁꯤꯗꯤ
ꯐꯖꯅ ꯂꯤꯡꯊꯣꯛꯈ꯭ꯔꯦ
ꯀꯌꯥꯅꯣ ꯀꯌꯥꯅꯣ
ꯃꯤ
ꯎꯝ
ꯃꯤ ꯇꯔꯥ ꯑꯍꯨꯝ
ꯑꯣ ꯅꯨꯡꯉꯥꯏꯔꯝꯒꯅꯤꯅꯦ ꯏꯁꯥꯁꯨ ꯑꯍꯥꯎꯕ ꯄꯤꯕ
ꯍꯥꯎꯇꯦ
ꯍꯥꯎꯇꯦ
ꯒ꯭ꯔꯣꯏꯂꯔꯕꯨ ꯍꯥꯎꯕ꯭ꯔꯥꯅꯦ
ꯑꯁ ꯑꯍꯥꯎꯕꯅꯤꯅꯦ
ꯃꯤ ꯈꯔꯗꯤ ꯑꯁ ꯁꯥꯒꯤ ꯃꯔꯛꯇ ꯕꯣꯏꯂꯔꯅ ꯈ꯭ꯋꯥꯏꯗꯒꯤ ꯍꯥꯎꯋꯦꯅ ꯍꯥꯏꯅ ꯍꯥꯏꯅꯈꯤ ꯌꯥꯎꯕꯅꯤꯅꯦ
ꯑꯦꯁ ꯅꯪꯁꯨꯨꯔꯥ
ꯑꯩꯗꯤ ꯅꯠꯇꯦ
ꯅꯔꯣꯟ ꯁꯦꯡꯉꯣ ꯀꯔꯤ ꯀꯔꯤ ꯇꯧꯕ꯭ꯔꯣ
ꯍꯥ
ꯀꯔꯤ ꯇꯧꯕ꯭ꯔꯣ
ꯍꯧꯖꯤꯛꯀꯤꯡ ꯃꯥꯛ ꯃꯃꯥꯡꯗ ꯇꯨꯝꯃꯒ ꯍꯧꯒꯠꯄ
ꯑꯁ ꯅꯨꯡꯉꯥꯏꯔꯅꯦ ꯅꯪꯗꯤ
ꯅꯨꯡ ꯑꯥꯏ ꯑꯁ ꯑꯩꯁꯦ ꯋꯥꯕꯒꯤ ꯇꯨꯝꯕꯅꯤꯗ
ꯀꯔꯤ ꯊꯕꯛ ꯁꯨꯨꯕ꯭ꯔꯥꯅꯦ ꯅꯪꯕꯨ
ꯊꯕꯛ ꯁꯨꯗ꯭ꯔꯁꯨ ꯋꯥꯏꯌꯦ ꯁꯣꯔ ꯁꯣꯔ ꯍꯣꯟꯕ ꯈꯣꯠꯄꯖꯨ ꯋꯥꯕꯅꯤꯅꯦ
ꯋꯡ ꯅꯣꯛꯅꯤꯡ
ꯅꯣꯛꯅꯤꯡꯉꯦ ꯒꯥꯏꯅ ꯑꯦ ꯏꯁ ꯁꯣꯔ ꯍꯣꯟꯕ ꯈꯣꯠꯄ ꯋꯥꯈꯜ ꯈꯠ ꯈꯟꯕ ꯀꯩꯅꯣ ꯀꯩꯅꯣ ꯇꯧꯕꯅꯦ ꯋꯥꯕꯅꯤꯅꯦ
ꯀꯔꯤ ꯋꯥꯈꯟ ꯈꯟꯅꯤꯡꯉꯥꯏ ꯂꯩꯕꯔꯣ ꯅꯪ ꯂꯩꯩꯁꯥꯕꯤꯒꯤꯔꯣ
ꯇꯦꯗ
ꯌꯨꯝ ꯄꯥꯅꯤꯡꯉꯥꯏꯒꯤ ꯋꯥꯈꯜ ꯇꯧꯕ꯭ꯔꯣ
ꯍꯥꯏꯍꯩꯗꯦꯀꯣ
ꯀꯔꯤ ꯍꯥꯏ ꯍꯥꯏꯗꯤ
ꯅꯁꯥꯛ ꯇꯨꯒ ꯃꯥꯜꯂꯦ
ꯃꯥꯟꯗꯤ ꯃꯥꯜꯂꯝꯒꯅꯤ ꯑꯗꯣ ꯃꯥꯟꯗꯤ ꯃꯥꯜꯂꯝꯒꯅꯤ ꯇꯧꯗꯦ
ꯅꯠꯇꯤ ꯅꯠꯇꯕ
ꯇꯧꯗꯤ ꯇꯧꯗꯕ ꯃꯥꯟꯕ ꯈꯛꯇꯅꯦꯕ
ꯎꯝ ꯃꯥꯅꯦꯗ ꯃꯥꯅꯤꯗ ꯅꯪꯒꯤꯅꯦ
ꯖꯤ ꯏꯁ ꯅꯣꯡꯁꯥ ꯁꯥꯕ꯭ꯔꯥ
ꯅꯨꯡꯁꯥ
ꯅꯨꯡꯁꯥ ꯁꯥꯕꯀꯤ ꯋꯥꯕ꯭ꯔꯥ
ꯍꯧꯖꯤꯛ ꯁꯣꯇ ꯊꯣꯛꯑꯦ ꯅꯨꯡꯁꯥꯗꯤ ꯑꯩ ꯂꯧ ꯆꯠꯀꯅꯤ ꯍꯥꯏꯕꯒꯤ ꯅꯨꯡꯁꯥ ꯊꯣꯛ
ꯑꯁ ꯑꯁ ꯑꯗꯨꯗꯤ ꯁꯛꯇꯤ ꯌꯥꯝ ꯄꯥꯏꯍꯦ ꯅꯪ
ꯎꯝ ꯍꯌꯦꯡꯁꯨ ꯑꯩꯈꯣꯏꯒꯤ ꯂꯤꯡꯒꯅꯤꯃꯨꯛ ꯅꯨꯡꯁꯥ ꯊꯣꯛꯒ꯭ꯔꯦ
ꯏꯁ ꯃꯤꯒꯤ ꯃꯤꯒꯤ ꯆꯠꯄꯗ ꯌꯥꯝ ꯅꯨꯡꯉꯥꯏꯔꯒ ꯅꯈꯣꯏꯒꯤ ꯅꯨꯃꯤꯠꯇ ꯌꯥꯝ ꯋꯥꯒꯅꯤꯀꯣ ꯅꯨꯡꯁꯥꯒꯁꯦ ꯌꯥꯝ ꯁꯔꯥꯗꯅ
ꯊꯣꯛꯔꯣꯏꯍꯦ ꯍꯌꯦꯡꯁꯨ ꯑꯩ ꯆꯠꯀꯅꯤ ꯍꯥꯏꯕꯒꯤ ꯊꯣꯛꯔꯣꯏ ꯉꯁꯤꯁꯨ ꯊꯣꯛꯇꯦ
ꯏꯁ ꯀꯔꯤꯒꯤ ꯅꯪ ꯍꯪꯒꯣꯏ ꯍꯪꯉꯣꯏꯁꯨ ꯅꯠꯇꯦ ꯀꯔꯤꯒꯤ
ꯃꯥꯅꯤꯅꯦ ꯍꯦ
ꯍꯪꯉꯣꯏꯅꯦꯕ ꯅꯁꯛꯇꯨꯒ ꯆꯣ ꯆꯣꯡꯕ ꯍꯩꯕ꯭ꯔꯣ
ꯌꯦꯝ ꯊꯤꯕ꯭ꯔꯣ
ꯁꯤ ꯅꯣꯏꯒꯤꯗꯣ ꯑꯁ ꯀꯥꯎꯕꯨ ꯀꯥꯎꯕꯅꯦ ꯑꯩꯁꯨ ꯂꯥꯛꯀꯗꯕꯅꯤꯅꯦ
ꯎꯝ ꯁꯛꯇꯥꯗꯨꯒ ꯀꯥꯎꯔꯝꯅꯤ
ꯍꯣꯔꯦꯟ ꯉꯥꯟꯅ ꯇꯨꯝꯕ ꯇꯥꯔꯦ ꯑꯗꯩ ꯂꯝꯕꯤꯗꯣ ꯅꯣꯏꯒ ꯑꯩꯒ ꯀꯩꯅꯣꯗ ꯌꯥꯝ ꯂꯥꯞꯅꯥꯅ ꯍꯣꯔꯦꯟ ꯉꯟꯅ ꯇꯨꯝꯃꯒ ꯍꯌꯦꯡꯖꯦ ꯅꯣꯡꯉꯥꯟ ꯅꯣꯡꯉꯥꯟ ꯕ ꯀꯩꯅꯣ ꯅꯍꯥꯟ ꯑꯁ ꯀꯔꯤ ꯍꯥꯏꯗꯣꯏꯅꯣ ꯅꯣꯡ ꯃꯝꯃꯀꯥꯟꯗꯒꯤ ꯆꯠꯄ ꯍꯧ
ꯑꯦꯁ
ꯈꯣꯡꯅ ꯂꯥꯛꯀꯦ ꯍꯥꯏꯔꯗꯤ ꯍꯧꯖꯤꯛꯅꯁꯨ ꯆꯠꯄ ꯌꯥꯔꯦ ꯍꯧꯔꯣ
ꯑꯁ ꯈꯣꯡꯅ ꯂꯥꯛꯑꯣꯏꯗ ꯃꯊꯛꯇ ꯄꯥꯏꯔꯒ ꯂꯥꯛꯀꯦ ꯌꯥꯝ ꯊꯨꯅ ꯂꯥꯛꯀꯅꯤꯗ ꯌꯥꯎꯒꯅꯤꯗ ꯅꯣꯡꯃꯩ ꯃꯔꯨꯗꯧꯅꯀꯣ
ꯑꯣꯛꯁꯥ ꯄꯨꯔꯒ ꯂꯥꯛꯑꯣꯀꯣ
ꯄꯨꯔꯒ ꯂꯥꯛꯀꯦꯅꯦ
ꯐꯖꯅ ꯊꯣꯡꯕꯤꯒꯦ
ꯌꯥꯝ ꯂꯥꯏꯕꯗꯨꯕꯨ
ꯌꯥꯝ ꯂꯥꯏ ꯍꯣꯏ
ꯅꯪꯕꯨ ꯂꯧꯗꯨ ꯀꯩꯅꯣ ꯇꯧꯕ ꯍꯩꯕ꯭ꯔꯣꯅꯦ ꯂꯧ ꯂꯧ ꯂꯤꯡꯕ ꯂꯧ ꯂꯤꯡꯕ ꯂꯧ ꯂꯧ ꯊꯥꯕꯗꯣ
ꯐꯖꯅ ꯍꯩꯕꯅꯦ ꯅꯪ ꯑꯁ ꯅꯪ ꯑꯩ ꯂꯦꯡꯒ ꯑꯣꯏꯔꯗꯤꯀꯣ
ꯂꯧ ꯆꯜꯂꯦ ꯍꯥꯏꯔꯒ ꯀꯩꯅꯣ ꯀꯔꯤ ꯁꯨꯕꯅꯣ ꯍꯥꯏꯕ ꯀꯥꯟꯗ ꯆꯥ ꯂꯣꯟꯕꯒ ꯍꯥꯏꯔꯗꯤ
ꯎꯝ ꯇꯥꯅꯤꯡꯗꯦꯍꯦ ꯁꯤꯕꯨ ꯋꯥꯕ꯭ꯔꯣ
ꯁꯤꯕꯨ ꯋꯥꯅꯦꯅ
ꯃꯥꯟꯕ
ꯃꯥꯟꯂꯝꯒꯅꯤ ꯅꯪꯕꯨꯗꯤ ꯂꯧ ꯑꯩꯗꯤ ꯅꯪ ꯅꯪꯒꯤꯗꯤ
ꯑꯩ ꯑꯁ ꯃꯥꯟꯕꯒꯤ ꯃꯥꯜꯂꯦ ꯍꯥꯏꯕꯅꯤꯅꯦ
ꯀ ꯍꯤꯟꯖꯥꯡ ꯆꯥꯥꯕ꯭ꯔꯣ ꯅꯪꯕꯣ ꯉꯁꯤ
ꯉꯁꯤ ꯑꯌꯨꯛꯇꯣ ꯑꯁ ꯀꯩꯅꯣꯒ ꯆꯥꯏꯌꯦ ꯉꯔꯥꯡ ꯉꯁꯥꯡ ꯌꯦꯟꯁꯥ ꯆꯥꯏꯌꯦꯕ ꯀꯣ ꯑꯗꯨ ꯆꯥꯗꯦ ꯉꯁꯤ
ꯑꯩ ꯀꯔꯤ
ꯑꯗꯨꯒꯤ ꯀꯔꯤ ꯈꯔꯗꯤ ꯀꯩꯅꯣ ꯀꯩꯅꯣ ꯇꯧꯋꯦꯗꯅ ꯑꯗꯨꯒ ꯍꯋꯥꯏ ꯊꯣꯡꯉꯒ ꯆꯥꯕ
ꯎꯝ ꯁꯛꯇꯥ ꯗꯨꯒ ꯑꯩ ꯆꯥꯕ ꯈꯛꯇ ꯆꯥꯕꯅꯤ ꯅꯪꯗꯤ
ꯏꯁ ꯅꯪꯁꯨ ꯆꯥꯕ꯭ꯔꯥꯅꯦ
ꯑꯩ ꯅꯨꯡꯗꯥꯡꯗ ꯍꯥꯏꯗ꯭ꯔꯣ
ꯏ ꯇꯥꯍꯥꯏꯗꯦꯀꯣ ꯍꯥꯏꯍꯩꯗꯦ ꯑꯩ ꯍꯋꯥꯏꯕꯨ ꯑꯩꯈꯣꯏꯅ ꯆꯥꯒꯗꯧꯕ ꯏꯟꯁꯥꯡꯗꯣ ꯅꯣꯏꯅꯁꯨ ꯆꯥꯔꯦ
ꯆꯥꯒꯅꯤ ꯅꯪ ꯆꯥꯒꯅꯨ ꯍꯥꯏꯇꯥꯏ ꯅꯪ ꯆꯥꯗ꯭ꯔꯣ
ꯑꯗꯨꯗꯤ ꯍꯣꯔꯦꯟꯗꯤ ꯀꯩ ꯀꯔꯤ ꯆꯥꯒꯅꯤ
ꯍꯣꯔꯦꯟꯂꯥ
ꯎꯝ
ꯍꯣꯔꯦꯟꯒꯗꯤ ꯈꯪꯗꯦꯍꯦ
ꯏꯁ ꯑꯩꯈꯣꯏ ꯆꯥꯒꯗꯕ ꯄꯩꯁꯥꯗꯣ ꯅꯣꯏꯅꯁꯨ ꯆꯥꯕ ꯑꯗꯨ ꯈꯪꯕ꯭ꯔꯥ
ꯍꯔꯦꯟꯗꯤ ꯃꯥꯜꯂꯦ ꯈꯪꯗꯦꯍꯦ ꯅꯣꯏ ꯆꯥꯕ ꯍꯤꯟꯖꯥꯡ ꯆꯥꯒꯦꯔ ꯑꯩꯈꯣꯏ ꯑꯈꯣꯏ ꯆꯥꯕ ꯅꯣꯏ ꯆꯥꯕ꯭ꯔꯥ ꯈꯪꯗꯦ ꯍꯣꯔꯦꯟꯗꯤ
ꯏꯁ
ꯑꯗꯨ ꯅꯪ ꯀꯩꯗꯧꯒꯦ ꯍꯥꯏꯕ꯭ꯔꯥ
ꯑꯦ
ꯍꯧꯖꯤꯛꯈꯛꯇ ꯇꯨꯝꯕ ꯍꯧꯒꯠꯂꯒ ꯑꯁ
ꯑꯁꯤ ꯀꯩꯅꯣꯖꯦ ꯎꯝ ꯇꯨꯝꯕ ꯐꯪꯗ꯭ꯔꯕꯀꯣ ꯅꯍꯥꯟꯗꯤ ꯅꯍꯥꯟꯗꯤ ꯅꯨꯡꯇꯤꯒꯤ ꯇꯨꯝꯃꯦꯕ ꯁꯤꯒꯤ ꯃꯇꯝꯗ ꯗꯣ ꯍꯟꯗꯛꯇꯤ ꯉꯁꯤꯈꯛꯇ ꯇꯨꯝꯕꯀꯣ
ꯕꯣꯜ ꯌꯦꯕ꯭ꯔ ꯌꯥꯔꯅꯤ
ꯕꯣꯜ ꯌꯦꯡ ꯌꯦꯡꯗꯦꯗ ꯑꯩꯈꯣꯏ ꯑꯁ ꯌꯦꯡ ꯌꯦꯡꯕ ꯌꯥꯕ ꯃꯇꯝꯁꯨ ꯅꯠꯇꯦ
ꯕꯣꯜꯕꯨ ꯌꯦꯡꯕ ꯃꯇꯝ
ꯉꯔꯥꯡꯗꯤꯅꯦ ꯚꯔꯣ ꯃꯈꯥꯏꯒꯤꯗꯣ ꯈꯔꯕꯨ ꯌꯦꯡꯉꯦ ꯑꯁ ꯀꯨꯏꯗꯦꯗ ꯇꯨꯝꯅꯤꯡꯕꯒꯤ ꯑꯃꯨꯛ
ꯕꯣꯜ ꯃꯇꯝ
ꯇꯨꯝꯅꯤꯡꯕꯒꯤ ꯑꯗꯨꯝ ꯇꯨꯝꯃꯦ
ꯑꯣꯏꯔꯝꯅꯦꯕ
ꯄꯨꯡꯈꯥꯏ ꯐꯥꯎ ꯌꯦꯡꯗꯦꯗ ꯑꯁ ꯉꯝꯗꯦꯍꯦ ꯋꯥꯏꯌꯦ
ꯇꯨꯝꯂꯒ ꯌꯦꯡꯕꯈꯛꯇꯖꯨ ꯋꯥꯏ ꯍꯥꯏ ꯑꯁ
ꯑꯁ ꯑꯩꯈꯣꯏꯁꯨ ꯃꯤꯅꯤꯅꯦ ꯀꯔꯤꯅꯣ
ꯂꯐꯣꯏꯒꯤ ꯐꯥꯔꯝ ꯇꯧꯅꯤꯡꯉꯥꯏ ꯍꯥꯏ ꯉꯝꯒꯗꯕ ꯃꯥꯟꯗ‌ꯦꯗ
ꯇꯧꯁꯤꯅꯦ ꯇꯧꯁꯤꯅꯦ ꯑꯗꯨꯕꯨꯗꯤ ꯉꯝꯒꯅꯤꯅꯦ
ꯁꯛꯇꯥꯗꯨꯒ
ꯊꯥꯕꯅꯦ
ꯇꯨꯝꯔꯒ ꯕꯣꯟ ꯌꯦꯡꯕ ꯐꯥꯎ ꯋꯥꯏ ꯍꯥꯏꯔꯒ ꯂꯐ‌ꯣꯏꯒꯤ ꯐꯥꯔꯝ ꯇꯧꯅꯤꯉꯥꯏꯗꯤ
ꯇꯨꯝ ꯇꯨꯝꯕꯗꯤ ꯋꯥꯅꯦ ꯂꯐ‌ꯣꯏ ꯐꯥꯝꯒꯨꯝꯕ ꯇꯧꯕꯗꯤ ꯈꯔ ꯅꯨꯡꯉꯥꯏꯕꯅꯦ ꯑꯗꯨ ꯆꯠꯂꯦ ꯊꯕꯛ ꯁꯨꯔꯦ ꯋꯥꯅ ꯍꯜꯂꯛꯒꯅꯤ ꯆꯥꯛ ꯆꯥ ꯆꯥꯛ ꯆꯥꯕꯁꯨ ꯅꯨꯡꯉꯥꯏꯒꯅꯤ ꯋꯥꯕꯅꯤꯅ ꯊꯕꯛꯇꯣ ꯊꯕꯛ ꯇꯧꯕꯅꯤꯅ ꯇꯨꯝꯕꯁꯨ ꯇꯨꯝꯕꯁꯨ ꯈꯔ ꯉꯟꯅ ꯑꯗꯨꯝ ꯇꯨꯝꯒ꯭ꯔꯅꯤ ꯍꯧꯒꯠꯂꯅꯤ ꯉꯟꯅ ꯍꯧ ꯍꯧꯒꯠꯂꯅꯤ ꯏꯁ ꯌꯥꯝ ꯂꯥꯏꯕꯗꯨꯕꯨ
ꯆꯥꯛ ꯆꯥꯗ꯭ꯔꯦ ꯍꯥꯏꯗꯥꯏꯅ‌ꯦ ꯅꯪ
ꯆꯥꯛ ꯅꯣꯏꯒꯤ ꯍꯥꯏꯕꯅꯦꯗ
ꯃꯆꯤꯟ ꯌꯥꯝ ꯊꯤꯌ‌ꯦ ꯁꯤ ꯅꯨꯄꯥꯁ‌ꯦ ꯆꯥꯛ ꯆꯥꯗ‌ꯦ ꯍꯥꯏꯔꯒꯦ ꯅꯣꯛꯅꯤꯡꯉꯦ
ꯎꯝ ꯅ‌ꯣꯏꯒꯤꯗꯃꯛꯇ ꯍꯥꯏꯕꯤꯔ ꯑꯁ ꯂ‌ꯣꯏꯔ‌ꯦ ꯅꯪꯁꯦ ꯑꯩꯉꯣꯟꯗ
ꯃꯆꯤꯟ ꯊꯤꯕ ꯀꯅꯥ ꯀꯅꯥ ꯂꯩꯕ꯭ꯔ‌ꯣ
ꯑꯩꯇꯅꯦ ꯑꯁ ꯑꯩ ꯂꯩꯃꯤꯟꯅꯕꯁꯤꯡꯗꯤ ꯁꯥꯅꯕ ꯆꯠꯈ꯭ꯔꯦ
ꯅꯪꯁꯨ ꯆꯠꯂ‌ꯣꯅ
ꯑꯩꯔ‌ꯣ ꯑꯁ ꯑꯩꯁꯦ ꯈꯪꯗꯦ ꯆꯥꯛ ꯑꯁ ꯀꯣꯏꯔꯨꯁꯤꯔꯥ ꯈꯪꯗꯦ
ꯍꯥꯏ ꯂꯩꯁꯥꯕꯤꯒꯤ ꯌꯨꯝꯗ ꯀꯣꯏꯔꯨꯔꯣ
ꯀ‌ꯣꯏ ꯂꯩꯁꯥꯕꯤ ꯂꯩꯇ‌ꯦꯍ‌ꯦ
ꯎꯝ ꯄ꯭ꯔꯤꯊꯤꯕꯤ ꯌꯥꯝ ꯆꯥꯎꯅ ꯂꯩꯥꯕ ꯑꯗꯨꯕꯨ ꯂꯩꯁꯥꯕꯤ ꯂꯩꯇꯦ ꯍꯥꯏ ꯅꯃꯤꯠ ꯇꯥꯡꯕ꯭ꯔꯣ
ꯂꯩꯇꯦ ꯂꯩꯇꯦ
ꯃꯤꯠ ꯇꯥꯡꯕ꯭ꯔ‌ꯣ
ꯇꯥꯡꯗ‌ꯦꯗ
ꯅꯃꯨꯠ ꯇꯥꯡꯂꯤꯕ ꯍꯨꯝ ꯍꯨꯝ ꯍꯨꯝ
ꯇꯥꯡꯗꯦꯍꯦ
ꯃꯤ ꯇꯥꯡꯂꯤꯕ ꯃꯤꯠꯇꯥꯡꯕꯕꯨ ꯏꯁꯩ ꯑꯣꯏꯅ ꯁꯛꯎꯔꯣ ꯃꯤꯠ ꯇꯥꯡꯕ
ꯀꯔꯤ ꯍꯥꯏꯕꯥ
ꯏꯁꯩ ꯑꯣꯏꯅ ꯁꯛꯂꯒꯦ ꯅꯪꯒꯤꯗꯃꯛ
ꯏꯁ ꯑꯩꯁꯨ ꯈꯪꯉꯦꯗ ꯑꯗꯨ ꯏꯁꯩꯗꯣ
ꯈꯪꯕꯒꯤꯅꯤꯅꯦ ꯁꯛꯀꯦ ꯍꯥꯏꯕꯗꯨ
ꯁꯛꯅꯤꯡꯗꯕꯩꯅꯦ ꯌꯥꯝ
ꯈꯪꯗ꯭ꯔꯗꯤ ꯀꯔꯝꯃꯥꯏꯅ ꯁꯛꯇꯣꯏꯅꯣ
ꯅꯣꯏ ꯀꯅꯥꯅ ꯆꯥꯛ ꯊꯣꯡꯗꯣꯏꯅꯣ
ꯌꯨꯝꯗ ꯂꯩꯕꯁꯤꯡꯅ ꯊꯣꯡꯂꯝꯅꯤ
ꯅꯪꯗꯤ ꯅꯤꯡꯊꯧ ꯇꯥꯔꯦꯅꯦ
ꯀꯔꯤ ꯁꯥꯕ꯭ꯔ ꯍꯧꯖꯤꯛꯇ ꯂꯧꯔꯤ ꯍꯜꯂꯛ ꯀꯥꯟꯁꯤꯗ ꯆꯥꯗ꯭ꯔꯁꯨ ꯇꯨꯝꯕ ꯌꯥꯔꯦ ꯉꯁꯤꯒꯤꯗꯤ
ꯑꯁ ꯍ‌ꯣꯔꯦꯟ ꯊ‌ꯦꯡꯂꯞ ꯇꯧ ꯀꯥꯟꯗ ꯆꯥꯛ ꯂꯝꯒꯅꯤꯌ‌ꯦ
ꯌꯥꯝꯃꯗꯤ ꯑꯃꯨꯛꯀ ꯊꯣꯡꯂꯒ ꯆꯥꯒꯗꯕꯅꯤꯅꯦ
ꯇꯧꯕ ꯉꯝꯕ ꯃꯤꯅꯤꯅꯦ
ꯑꯁ ꯑꯩꯒꯤ ꯌꯨꯝꯗꯗꯤ ꯑꯩꯒꯤ ꯈꯨꯁꯤꯅꯤ
ꯅꯪꯒꯤ ꯌꯨꯝꯗꯗꯤ ꯅꯪꯅ ꯅꯤꯡꯊꯧ ꯑꯣꯏꯕ꯭ꯔꯥ ꯅꯤꯡꯊꯧ ꯑꯣꯏꯅ ꯄꯥꯟꯕ꯭ꯔꯥ
ꯑꯩꯒꯤ ꯈꯨꯟꯗꯨꯁꯨ ꯑꯩꯅ ꯅꯤꯡꯊꯧ ꯑꯣꯏꯅ ꯄꯥꯟꯕꯅꯤꯗ
ꯑꯣ ꯍꯌꯦꯡ ꯌꯦꯡꯕ ꯇꯥꯔꯦ
ꯎꯝ ꯑꯩꯒꯤ ꯈꯨꯟꯗꯗꯤ ꯑꯩꯒꯤ ꯈꯨꯁꯤꯅꯦ ꯀꯅꯥꯅꯁꯨ ꯊꯤꯡꯕ ꯉꯝꯔ꯭ꯔꯣꯏ ꯅꯪ ꯐꯥꯎ ꯉꯝꯔꯣꯏꯍꯦ
ꯎꯝ